ꯇꯣ
ꯇꯕ꯭ꯔꯣ
ꯄꯥꯏꯌꯦ ꯂꯅꯥꯎ ꯄ
ꯎꯝ ꯀꯥꯏ ꯆꯠꯄ꯭ꯔꯣ
ꯍꯧꯖꯤꯛꯁꯦ ꯏꯟꯗꯛꯁꯟ ꯑꯣꯐ ꯇꯧꯔꯒ ꯑꯃꯨꯛ ꯃꯄꯥꯟꯗ ꯂꯩꯌꯦꯦ
ꯎꯝ ꯀꯩ ꯑꯥ
ꯑꯩꯒꯤ ꯃꯤꯠ ꯅꯥꯕꯗꯣ ꯍꯧꯖꯤꯛꯁꯦ
ꯑꯁ ꯀꯩꯒꯤ ꯅꯥꯕ꯭ꯔꯅꯦ
ꯈꯪꯕꯩꯗꯣ ꯊꯥꯎ ꯌꯦꯡꯉꯒ ꯑꯃꯨꯛ
ꯎꯝ ꯐꯣꯟ ꯌꯥꯝ ꯌꯦꯡꯃꯟꯕꯩ ꯑꯣꯏꯔꯝꯅꯤ
ꯈꯪꯗ꯭ꯔꯦꯍꯦ ꯃꯣꯔꯣꯛ ꯑ ꯑꯁ ꯇꯧ ꯑꯁ ꯅꯥꯕꯗꯣ ꯍꯥꯏꯕ ꯈꯪꯗꯦ
ꯃꯣꯔꯣꯛ-ꯃꯣꯔꯣꯛ-ꯃꯣꯔꯣꯛ ꯅꯔꯣ?
ꯑꯦ ꯏꯟꯗ ꯅꯠꯇꯦ
ꯎꯝ
ꯆꯥꯛ ꯌꯦꯟꯁꯥꯡ ꯊꯣꯡꯕ ꯍꯧꯔꯕꯣ
ꯍꯥꯎꯗ꯭ꯔꯔꯤꯗ
ꯊꯣꯡꯕ ꯍꯧꯔꯣ
ꯇꯣꯡꯕ ꯍꯧꯔꯤꯁꯤꯔꯥ ꯈꯪꯗꯦꯅꯦ
ꯎꯝ ꯉꯟꯗꯤ ꯉꯜꯂꯦ ꯑꯗꯨꯁꯨ ꯊꯣꯛ ꯉꯟꯗ꯭ꯔꯦ ꯄꯨꯡ ꯀꯌꯥ ꯇꯥꯔꯕꯣ ꯑꯣ ꯑꯣ ꯑꯍꯨꯝ ꯃꯈꯥꯏ ꯃꯈꯥꯏ ꯎꯝ꯫ ꯃꯈꯥꯏ ꯇꯥꯒꯗꯧꯔꯤꯅꯦ
ꯎꯝ ꯅꯣꯏꯗꯤ ꯆꯥꯛ ꯍꯟꯖꯥꯡ ꯂꯣꯏꯔꯤꯕ ꯅꯠꯇ꯭ꯔꯣ ꯑꯗꯨꯗꯤ
ꯍꯣꯏ ꯂꯣꯏꯈ꯭ꯔꯦ
ꯎꯝ
ꯍꯋꯥꯏ ꯑꯁꯥꯡꯕꯤꯗꯣ ꯊꯣꯡ ꯍꯣꯏ ꯉꯟꯕꯅꯦ ꯑꯩꯈꯣꯏꯗꯤ ꯆꯤꯡꯗ ꯂꯩꯕꯅꯤꯅ ꯑꯩꯈꯣꯏꯗꯤ ꯍꯥꯎꯕꯅꯦ ꯅꯪ ꯍꯩꯒ꯭ꯔꯨ ꯆꯥꯕ꯭ꯔꯥ
ꯑꯧ ꯆꯥꯏ ꯍꯧꯖꯤꯛꯇꯤ ꯄꯥꯅꯤ ꯄꯥꯜꯂꯦꯕ ꯑꯗꯨ
ꯍꯣꯏ
ꯆꯥꯕ ꯃꯇꯝ ꯅꯠꯇꯦꯕꯗꯤꯗꯤ
ꯃꯇꯝ ꯂꯥꯛꯀꯗꯧꯔꯦ
ꯑꯣ ꯑꯗꯨꯏꯗꯤ ꯃꯆꯥ ꯃꯆꯥꯅꯤꯗ ꯊꯥꯒꯅꯦꯕ ꯍꯧꯖꯤꯛꯀꯥꯗꯤ
ꯑꯩꯈꯣꯏꯒꯤꯗꯤ ꯍꯦꯛꯄ ꯍꯧꯔꯦꯅꯦ
ꯑꯝ
ꯖꯨꯂꯥꯢ ꯃꯒꯥꯢꯇ ꯆꯥꯕꯥ ꯌꯥꯔꯅꯤꯒꯣ ꯑꯗꯨꯗꯣ
ꯈꯪꯗꯦ ꯆꯥꯕ ꯌꯥꯔꯅꯤ ꯃꯊꯪ ꯊꯥꯗꯤ ꯎꯝ
ꯎꯝ
ꯆꯥꯕ ꯌꯥꯔꯅꯤ ꯑꯗꯨꯒ ꯍꯩꯒ꯭ꯔꯨ ꯆꯥꯕ ꯃꯇꯝꯗ ꯏꯁꯤꯡ ꯏꯁꯤꯡ ꯊꯥꯛꯔꯗꯤ ꯊꯨꯝꯕꯅꯤꯀꯣ
ꯑꯁ ꯊꯨꯝꯕꯗꯣ ꯍꯥꯎꯕꯗꯣ ꯑꯗꯨꯗꯣ
ꯑꯥ ꯏꯁꯤꯡ ꯑꯗꯨꯝ ꯊꯛꯅꯤꯡꯕꯅꯦ ꯑꯥꯎ
ꯑꯦꯛꯗꯤꯅꯤꯍꯦ ꯑꯗꯨ ꯑꯗꯨꯃꯥꯏꯅ ꯆꯥꯔꯗꯤ ꯀꯔꯤ ꯍꯥꯏꯕ
ꯍꯥꯎꯕꯅꯦꯕ ꯑꯗꯨꯢ ꯃꯇꯪꯡꯗꯨꯗꯤ
ꯑꯣ ꯍꯥꯎꯕꯅꯦ ꯍꯥꯎꯕꯅꯦ
ꯎꯝ ꯏꯁꯤꯡ ꯐꯥꯎ ꯍꯥꯎꯕꯅꯦꯕ
ꯎꯝ ꯅꯪꯁꯨ ꯍꯥꯎꯕꯁꯦ ꯌꯥꯝ ꯈꯪꯉꯤꯀꯣ
ꯑꯥꯎ ꯌꯥꯝ ꯈꯪꯕꯅꯦ ꯑꯗꯨꯗ ꯅꯠꯇꯦ ꯌꯥꯝ ꯌꯥꯝ ꯈꯪꯕꯅꯤ
ꯑꯥ ꯌꯥꯝ ꯌꯥꯝ ꯑꯗꯨꯝ ꯍꯥꯏꯕꯤꯌꯨ ꯑꯩ ꯁꯨꯁꯤꯨ
ꯑꯧ ꯍꯥꯏꯕꯤꯒꯦ
ꯍꯥꯏꯕꯤꯌꯨ ꯔꯤꯁꯤꯄꯤ ꯑꯃ ꯍꯥꯏꯌꯣ
ꯑꯣꯛꯁꯥꯁꯨ ꯍꯥꯎꯅꯤ ꯌꯦꯟꯁꯥꯁꯨ ꯍꯥꯎꯅꯤ
ꯑꯁ ꯌꯥꯝ ꯍꯥꯎꯅꯤꯍꯦ
ꯑꯗꯨꯒ ꯃꯤꯁꯨ ꯍꯧꯋꯦ ꯑꯗꯨꯒ ꯑ ꯂ ꯀꯦ ꯍꯥꯏꯒꯤꯗ ꯍꯥꯏ ꯂꯣꯀꯦꯜꯒꯤ ꯌꯦꯟꯁꯤꯡꯁꯤꯗꯤ ꯁꯨꯞ ꯊꯥꯛꯂꯁꯨ ꯑꯗꯨꯝ ꯍꯥꯎꯋꯤꯀꯣ
ꯎꯝ ꯑꯣꯛꯁꯥꯁꯨ ꯂꯣꯀꯦꯜꯒꯤ ꯑꯣꯏꯅ ꯍꯥꯎꯕꯅꯦ
ꯑꯣ
ꯑ
ꯑꯦ ꯀꯔꯤꯒꯤ ꯅꯣꯛꯄ꯭ꯔꯥꯅꯦ
ꯑꯁ ꯅꯪꯁꯨ ꯅꯣꯛꯄꯒꯤ ꯑꯗꯨꯝ ꯅꯣꯡꯅꯤꯡꯕꯀꯣ
ꯑꯣ ꯅꯪ ꯅꯣꯛꯑꯗꯤ ꯑꯩꯒꯤ ꯊꯃꯣꯏꯗ ꯄꯥꯜꯂꯦꯕ
ꯑꯁ ꯑꯗꯨ ꯑꯁ ꯑꯃꯨꯛ ꯅꯣꯛꯒꯤꯍꯦ
ꯎꯝ ꯎꯝ ꯅꯪ ꯅꯪ ꯈꯨꯗꯣꯛꯇꯣ ꯌꯥꯝ ꯐꯖꯩꯌꯦꯕ
ꯑꯁ ꯂꯣꯏꯔꯤꯍꯦ ꯑꯗꯨꯃꯥꯏꯅ ꯍꯥꯏꯔꯗꯤ ꯑꯩꯗꯤ ꯏꯀꯥꯏꯕ ꯐꯥꯎꯒꯗꯧꯔꯦꯅꯦ
ꯑꯦ ꯀꯩ ꯀꯩ ꯢꯀꯥꯏꯒꯅꯨ ꯢꯀꯥꯏꯔꯨꯅꯨ ꯀꯣ
ꯏꯀꯥꯏꯌꯦꯗ ꯑꯩꯗꯤ
ꯎꯝ
ꯍ ꯂꯥꯛꯈ꯭ꯔꯣ ꯂꯥꯛꯈ꯭ꯔꯣ ꯑꯩꯈꯣꯏ ꯀꯨꯟꯗ ꯂꯥꯛꯈ꯭ꯔꯣ ꯍꯥꯏꯕ
ꯂꯥꯛꯀꯦ ꯅꯣꯡꯃ
ꯅꯣꯡꯃ ꯅꯣꯡꯃ ꯑꯁ ꯃꯇꯝ ꯂꯩꯔꯔꯣꯏꯗ ꯅꯪꯒꯤꯁꯦ
ꯅꯣꯏꯒꯤꯗꯨꯗꯤ ꯀꯥꯏꯗꯒꯤ ꯁꯥꯃꯟꯕꯗꯒꯤ ꯑꯁ ꯂꯩꯅꯤꯡꯗꯦꯅꯦ
ꯎꯝ ꯁꯥꯗꯤ ꯁꯥꯕꯅꯦ ꯑꯁ ꯍꯨꯝ ꯅꯈꯣꯏ ꯈꯨꯟꯗꯤ ꯏꯪꯕ꯭ꯔꯅꯦ ꯆꯞ ꯃꯥꯟꯅꯔꯅꯤꯍꯦ
ꯑꯦ ꯅꯣꯏꯅꯗꯤ ꯍꯦꯂꯦꯕ ꯁꯥꯕꯗꯣ ꯌꯥꯝ ꯍꯦꯜꯂꯦ
ꯁꯥꯗꯦ ꯁꯥꯗꯦ
ꯎꯝ ꯁꯥꯏ ꯁꯥꯏ
ꯁꯥꯗꯦ
ꯁꯥꯏꯌꯦ
ꯅꯪ ꯈꯪꯅꯕꯒꯤꯅꯦ
ꯑꯩ ꯈꯪꯉꯦꯗ ꯑꯩ ꯑꯥ ꯀꯩ ꯅꯪ ꯀꯌꯥꯗ ꯑꯗꯨꯗꯨꯁꯨ ꯂꯥꯛꯀꯅꯤ꯫ ꯁꯝꯃꯔ ꯁꯝꯃꯔ ꯑꯣꯏꯕꯖꯤꯒꯤꯔ ꯈꯪꯗꯦ ꯌꯥꯝ ꯁꯥꯕꯅ ꯂꯣꯏꯑꯦ ꯑꯩꯁꯨ ꯇꯧꯅꯤꯡꯉꯥꯏ ꯂꯥꯛꯄ ꯅꯠꯇꯦꯗ ꯅꯪꯕꯨ ꯊꯤꯕ ꯂꯥꯛꯄ ꯑꯗꯨꯗꯤ ꯅꯪ
ꯑꯁ ꯑꯩꯗꯤ ꯎꯗ꯭ꯔꯤꯅꯦ ꯅꯪꯕꯨ ꯗꯨꯀꯥꯟꯗ
ꯎꯝ
ꯑꯃꯨꯛ ꯀꯣꯏꯔꯛꯑꯣ ꯑꯗꯨꯗꯤ ꯑꯩ ꯅꯪꯕꯨ ꯉꯥꯏꯔꯒ ꯂꯩꯔꯝꯒꯦ
ꯑ
ꯅꯪꯗꯣ ꯌꯥꯝ ꯁꯥꯡꯒ꯭ꯔꯕ ꯃꯥꯜꯂꯦꯀꯣ ꯅꯪ ꯅꯪꯗꯣ ꯌꯥꯝ ꯁꯥꯡꯈ꯭ꯔꯕ ꯃꯥꯜꯂꯦ ꯍꯥꯏꯕ
ꯑꯥꯎ ꯈꯔꯗꯤ ꯁꯥꯡꯈ꯭ꯔꯦ
ꯑ ꯈꯔ ꯈꯔꯅꯗꯕ ꯃꯥꯜꯂꯦꯗ ꯌꯥꯝ ꯃꯥꯜꯂꯦꯗ
ꯅꯣꯏ ꯅꯥꯎ ꯅꯨꯄꯥꯁꯨ ꯂꯩ ꯂꯩꯕ꯭ꯔꯣ
ꯍꯧꯖꯤꯛ ꯂꯩꯇꯅꯦ ꯀꯗꯥꯏꯗ ꯆꯠꯄ꯭ꯔꯥ ꯈꯪꯗꯦ ꯀꯣꯜ ꯇꯧꯔꯁꯨ ꯄꯥꯏꯕꯤ ꯏꯇꯦ
ꯑꯁ ꯃꯥꯗꯤ ꯌꯥꯝ ꯐꯥꯎꯕꯅꯤꯅꯦ꯫
ꯑꯁ ꯌꯥꯝ ꯕꯤꯖꯤ ꯑꯣꯏꯅꯦ ꯃꯥꯁꯦ ꯊꯕꯛ ꯌꯥꯝ ꯆꯤꯟꯕꯀꯣ
ꯑꯣ꯫
ꯈꯨꯟꯒꯤ ꯀꯩ ꯀꯩꯅꯣ ꯑꯁ ꯑꯗꯨꯝ ꯆꯠꯔꯒ ꯂꯩꯌꯦ ꯍꯩꯁ ꯌꯥꯝ ꯅꯣꯛꯑꯦꯀꯣ ꯑꯩꯉꯣꯟꯗ ꯑꯗꯨꯝ ꯍꯥꯏꯔꯒ
ꯑ ꯑꯗꯨ ꯅꯠꯇꯦꯕ ꯑꯩꯉꯣꯟ ꯑꯩꯒꯤ ꯔꯨꯝꯗ ꯕꯨꯠ ꯑꯃ ꯆꯪꯕꯀꯣ
ꯕꯨꯠ ꯑꯃ ꯆꯪꯕ ꯑꯁ ꯂꯣꯏꯔꯦꯍꯦ
ꯎꯝ
ꯕꯨꯗ ꯃꯁꯛ ꯎꯕꯖꯥꯔꯣ
ꯑꯧ ꯎꯕꯖꯥꯠꯅꯦ ꯑꯩꯕꯨ ꯀꯩꯅꯣ ꯇꯧꯔꯒ ꯆꯠꯀ꯭ꯔꯦ
ꯑ
ꯑꯩꯒꯤ ꯏꯖꯠ ꯃꯥꯡꯉꯦ
ꯑꯁ ꯑꯁ ꯂꯣꯏꯔꯍꯦ
ꯏꯖꯠ ꯃꯥꯡꯉꯦ ꯑꯩꯒꯤ
ꯅꯪꯒꯤ ꯅꯈꯣꯏꯒꯤ ꯆꯠ
ꯍꯥꯥ
ꯅꯈꯣꯏꯒꯤꯗ꯭ꯔ
ꯇꯥꯗ꯭ꯔꯦ ꯑꯧ ꯑꯩꯈꯣꯏꯒꯤ ꯕꯨꯠꯇꯣ ꯖꯥꯠꯖꯥꯠꯅꯦ ꯀꯩꯅꯣ ꯈꯪꯗꯦ ꯎꯝ
ꯌꯥꯝ ꯖꯥꯠ ꯖꯥꯠ ꯇꯧꯕ ꯃꯥꯜꯂꯦ ꯍꯥꯏꯕ ꯑꯣ ꯎꯝ ꯆ ꯖꯥꯠꯅꯦ
ꯑꯩꯐꯥꯎ ꯀꯤꯌꯦꯅꯦ ꯍꯧꯖꯤꯛꯀꯤꯗꯨꯗꯤ
ꯑꯃꯨꯛ ꯆꯪꯕ꯭ꯔꯥ
ꯑꯥ
ꯅꯪꯁꯨ ꯕꯨꯠ ꯑꯣꯜꯂꯃꯨꯅꯤꯀꯣ ꯑꯗꯨꯗꯤ ꯇꯦꯛꯁꯤ ꯂꯣ
ꯍꯥ
ꯅꯃꯥꯟꯅꯕꯤ ꯅꯃꯥꯟꯅꯕꯤꯗ ꯀꯣꯜ ꯇꯧꯕ꯭ꯔꯥ ꯑꯩꯈꯣꯏ ꯈꯨꯗꯤꯡꯒꯤ ꯅꯨꯄꯤꯗꯣ
ꯇꯧꯗꯅ
ꯎꯝ
ꯃꯥꯁꯤ ꯀꯥꯏꯗꯒꯤ ꯃꯥꯗꯨꯣ ꯍꯧꯖꯤꯛꯣ ꯑꯍꯣꯏ ꯕꯤꯖꯤ ꯑꯣꯏꯔꯝꯕ ꯌꯥꯏꯑꯕ ꯃꯥꯗꯣ ꯊꯕꯛ ꯆꯤꯟꯕ ꯌꯥꯏꯑꯕ
ꯕꯣ ꯌꯦꯡꯕꯅꯤ ꯍꯥꯏꯕꯅꯦ ꯃꯥꯗꯣ
ꯑꯥ ꯍꯧꯖꯤꯛ ꯇꯨꯝ ꯅꯝꯒꯅꯦꯕ ꯑꯗꯣ ꯑꯗꯨꯝ ꯅꯨꯡꯇꯤꯒꯤ ꯌꯦꯡꯉꯨꯅꯦ
ꯎꯝ ꯕꯣꯜ ꯍꯩꯕꯅꯤꯅꯀꯣ ꯃꯥꯗꯤ ꯐꯨꯠꯕꯣꯜ ꯌꯥꯝ ꯍꯩꯕꯅꯦ
ꯑꯁ ꯌꯥꯝ ꯍꯥꯏꯕ ꯃꯥꯥꯟꯂ ꯈꯪꯗꯦ
ꯍꯦꯜꯂꯝꯒꯅꯤꯅꯦ
ꯎꯝ ꯌꯥꯝ ꯍꯦꯜꯂꯝꯒꯅꯤ ꯃꯥꯗꯤ ꯑꯁ ꯅꯨꯄꯥꯒ ꯆꯞ ꯃꯥꯟꯅꯕꯅꯦ
ꯅꯪꯗꯤ ꯅꯨꯄꯤꯅꯤꯅꯀꯣ
ꯑꯥꯎ
ꯍꯥ
ꯃꯥꯗꯤ ꯀꯥꯏꯗꯒꯤ ꯅꯨꯡꯗꯥꯡꯗꯁꯨ ꯊꯦꯡ ꯊꯦꯡ ꯇꯨꯝꯃꯦ ꯌꯥꯗꯦꯅꯦ
ꯃꯥꯗꯤ ꯃꯥꯗꯤ
ꯃꯥꯗꯤ ꯑ ꯎꯝ ꯃꯥꯗꯤ ꯃꯤ ꯅꯠꯇꯦ ꯁꯥꯅꯦꯁ
ꯍꯥ ꯍꯥ ꯍꯥ ꯑꯗꯨꯃꯥꯏꯅ ꯍꯥꯏꯒꯅꯨꯗ ꯃꯤꯕꯨ ꯎꯁꯤꯠꯇꯕ ꯇꯧꯒꯅꯨꯗ
ꯁꯥꯁꯨ ꯃꯈꯜ ꯌꯥꯝ ꯂꯩꯗꯅ ꯃꯤꯒꯤ ꯁꯥꯁꯨ ꯂꯩꯗꯅ
ꯍꯥ ꯍꯥ
ꯆꯪꯗ꯭ꯔꯦꯅꯦ ꯆꯦꯗꯤ ꯆꯍꯤ ꯀꯌꯥ ꯀꯌꯥꯗꯤ ꯁꯨꯔꯦ
ꯑꯁ ꯍꯟꯗꯛꯀꯥꯟꯁꯦ ꯌꯥꯝꯈ꯭ꯔꯦꯅꯦ ꯏꯒꯥꯏꯈ꯭ꯔꯦꯅꯦ
ꯑꯦꯁꯤ ꯀꯩꯒꯤ
ꯇ꯭ꯋꯦꯟꯇꯤ ꯐꯣꯔ ꯇ꯭ꯋꯦꯟꯇꯤ ꯐꯣꯔ ꯌꯧꯒꯗꯧꯔꯤꯅꯦ ꯑꯩꯁꯦ
ꯎꯝ ꯑꯉꯥꯡꯅꯤꯗ ꯑꯗꯨꯗꯤ
ꯑꯁ ꯑꯉꯥꯡ ꯅꯠꯇ꯭ꯔꯦꯍꯦ ꯂꯩꯁꯥꯕꯤ ꯐꯥꯈ꯭ꯔꯦ ꯀꯔꯤꯔꯣ
ꯑ ꯂꯩꯁꯥꯕꯤꯗꯤ ꯐꯥꯈ꯭ꯔꯦ ꯑꯗꯨ ꯑꯣꯏꯔꯁꯨ
ꯑꯝ ꯅꯠꯆꯤꯅꯦ ꯑꯩꯁꯦ
ꯅꯨꯄꯥꯒ ꯅꯨꯡꯁꯤꯅꯔꯒ ꯌꯨꯝꯗꯤ ꯄꯥꯟꯈꯤꯅꯨꯀꯣ ꯌꯥꯝ ꯑꯉꯥꯡ ꯑꯣꯏꯔꯤꯀꯣ
ꯑꯁ ꯑꯉꯥꯡ ꯌꯥꯝ ꯑꯣꯏꯔꯤꯌꯦ ꯑꯁꯤꯒꯨꯝꯕ ꯋꯥꯈꯜꯁꯦ ꯑꯩꯗꯤ ꯑꯁ ꯑꯁꯤꯒꯨꯝꯕ ꯋꯥꯈꯜꯁꯦ ꯌꯥꯝ ꯇꯟꯗꯦꯀꯣ
ꯑꯣ
ꯍ
ꯌꯥꯝ ꯇꯟꯥꯟꯕ꯭ꯔꯥ
ꯌꯥꯝ ꯇꯂꯦ
ꯑꯣ ꯑꯩꯗꯤ ꯈꯪꯗꯕ ꯁꯣꯏꯈ꯭ꯔꯦ
ꯑꯁ ꯀꯩꯁꯨ ꯀꯥꯏꯗꯦꯗ ꯑꯗꯨꯝ ꯅꯠꯇ꯭ꯔꯤꯅꯤꯅ ꯑꯗꯨꯝ ꯉꯥꯡꯂꯁꯨꯀꯣ ꯀꯩꯁꯨ ꯀꯥꯏꯗꯦ ꯅꯪꯁꯨ ꯑꯗꯨꯃꯥꯏꯅ ꯇꯧꯅꯨꯀꯣ
ꯎꯝ ꯑꯩꯅ ꯁꯣꯏꯈꯤꯕ ꯂꯥꯟꯈꯤꯕ ꯌꯥꯎꯔꯁꯨ ꯀꯣꯛꯄꯤꯅꯤ ꯉꯥꯛꯄꯤꯅꯤ ꯅꯤꯡꯁꯤꯡꯉꯤ
ꯑꯥ ꯑꯥ ꯑꯗꯨꯃꯥꯏꯅ ꯇꯧꯒꯅꯤ ꯅꯪꯁꯨꯀꯣ
ꯎꯝ꯫
ꯌꯦꯟ ꯃꯈꯣꯟ ꯇꯥꯕ꯭ꯔ꯫
ꯇꯥꯗꯦꯗ꯫ ꯑꯣ ꯑꯩꯈꯣꯏꯒꯤ ꯑꯣꯏꯅ ꯇꯥꯔꯦ꯫
ꯑꯍꯣ ꯑꯩꯁꯨ ꯈꯔ ꯇꯥꯏꯑ꯫
ꯅꯪ ꯌꯥꯝ ꯍꯩꯅ꯫
ꯑ ꯍꯩꯕꯅꯦ꯫
ꯌꯥꯝ ꯍꯩꯔꯦ꯫
ꯌꯥꯝꯅ ꯍꯩꯕꯅꯦ꯫
ꯅꯣꯡꯁꯥꯁꯦ ꯑꯁ ꯑꯃꯨꯛ ꯅꯣꯡ ꯆꯨꯕ ꯑꯃꯨꯛ ꯅꯣꯡꯊꯣꯛꯄ ꯅꯨꯡꯁꯥ ꯍꯥ꯫
ꯑꯩꯈꯣꯏꯗꯁꯨ ꯊꯣꯛꯀꯦ ꯇꯧꯔꯦ ꯍꯧꯖꯤꯛ꯫
ꯑꯁ ꯑꯁꯤꯁꯦ ꯍꯪꯗ꯭ꯔꯦꯅꯦ꯫
ꯁꯥꯥꯕ꯭ꯔꯣ?
ꯁꯗꯤ ꯁꯥꯏꯌꯦ ꯎꯪ꯫
ꯅꯣꯏ ꯈꯨꯟꯗ ꯀꯩꯀꯩ ꯍꯩ ꯄꯥꯂꯒꯦ?
ꯍ ꯍꯧꯖꯤꯛ ꯀꯥꯟꯁꯦ ꯑꯁ ꯃꯃꯤꯡ ꯍꯪꯉꯗꯦꯅꯦ ꯖꯦꯛ ꯐ꯭ꯔꯨꯏꯠꯇꯣ ꯑꯗꯨꯒ ꯏꯁꯇꯥꯔ-ꯏꯁꯇꯥꯔ ꯐ꯭ꯔꯨꯠꯁꯨ ꯂꯩꯌꯦ ꯑꯗꯨꯒ ꯑꯁ ꯈꯪꯗꯦꯗ꯫
ꯂꯐꯣꯏ ꯂꯐꯣꯏꯁꯨ ꯈꯔ-ꯈꯔ ꯂꯩꯌꯦ꯫ ꯗꯣ ꯍꯩꯒ꯭ꯔꯨꯗꯣ ꯄꯤꯛꯂꯤꯌꯦ꯫
ꯎꯝ꯫ ꯑꯩꯈꯣꯏꯗꯨꯒ ꯆꯞ ꯃꯥꯟꯅꯕ ꯃꯥꯜꯂꯦꯗ꯫
ꯎꯝ
ꯎꯝ
ꯑꯗꯨꯒ ꯍꯩ ꯏꯅꯥꯎꯅꯨꯄꯤ ꯍꯥꯏꯕ꯭ꯔꯥ?
ꯍꯩꯅꯧ-ꯍꯩꯅꯧ꯫
ꯍꯩꯅꯧ ꯈꯔ ꯂꯩꯌꯦ ꯑꯩꯈꯣꯏꯒꯤꯗꯣ ꯗꯦꯁꯒꯤ ꯑꯣꯏꯕꯅꯤꯅ ꯆꯥꯕꯗꯣ ꯍꯥꯎ ꯑꯗꯨꯒ ꯆꯦꯠ ꯍꯣꯏ ꯆꯦꯠꯇꯣ ꯆꯪꯕ꯫ ꯑꯗꯨꯒꯤ ꯆꯥꯕꯗꯣ ꯅꯨꯡꯉꯥꯏꯗꯦ꯫
ꯑꯁ ꯅꯣꯏꯒꯤꯗꯤ ꯑꯗꯨꯝ ꯆꯥꯒꯟꯕꯅꯤꯅꯦ ꯑꯩ-ꯑꯩꯗꯤ ꯍꯥꯟꯅ ꯈꯪꯉꯤꯅꯦ
ꯑꯁ ꯍꯟꯗꯛꯀꯥꯟꯗꯤꯗꯤ ꯇꯣꯡꯉꯥꯟꯈ꯭ꯔꯦ꯫ ꯃꯄꯥ ꯃꯪꯒꯣꯜ ꯍꯥꯥ
ꯃꯨꯟꯗꯤ ꯃꯜꯂꯕꯣ꯫
ꯍꯣꯏ ꯃꯨꯟꯈ꯭ꯔꯦ ꯆꯥꯕ ꯂꯣꯏꯒꯗꯧꯔꯦ ꯑꯃ ꯑꯅꯤ ꯉꯥꯏꯔꯦ꯫
ꯑꯩꯈꯣꯏꯒꯤꯗꯤ ꯍꯧꯗ꯭ꯔꯤꯗ ꯃꯨꯟꯐꯥꯎ ꯃꯨꯟꯗ꯭ꯔꯤ꯫
ꯎꯝ ꯀꯣ ꯑꯗꯨꯗꯣ ꯑꯣ ꯗꯦꯁꯒꯤ ꯑꯣꯏꯕ꯭ꯔꯥ?
ꯈꯪꯗꯦ ꯗꯦꯁꯀꯤꯗꯤ ꯅꯠꯇꯦꯗ꯫
ꯎꯝ꯫
ꯃꯔꯨꯗꯤ ꯆꯥꯎꯕ ꯆꯥꯅꯤꯉꯥꯏꯗꯤ ꯌꯥꯎꯗꯕ꯫ ꯊꯨꯝꯗꯤ ꯊꯨꯕ ꯑꯗꯣ ꯆꯦꯒꯨꯝꯗꯤ ꯑꯗꯨꯝ ꯆꯪꯗꯦꯕ ꯎꯝ꯫
ꯊꯨꯝꯃꯔꯗꯤ ꯑꯗꯨꯝ ꯍꯥꯎꯕꯅꯤꯗ꯫
ꯎꯝ꯫ ꯑꯁ ꯈꯪꯗ꯭ꯔꯦꯅꯦ꯫
ꯁꯣꯏꯕꯨꯝ ꯁꯣꯏꯕꯨꯝꯗꯣ ꯅꯪ ꯆꯥꯎꯑ-ꯆꯥꯏꯌꯦꯀꯣ꯫